ꯍꯂꯣ ꯍꯜꯂꯣ
ꯍꯜꯂꯣ
ꯍꯥꯎ ꯇꯥꯔꯔꯕꯣꯕꯥꯥꯏ
ꯇꯥꯔꯔꯕꯣ ꯍꯥꯎ ꯇꯥꯏꯌꯦ ꯇꯥꯏꯌꯦ ꯇꯥꯕꯅ
ꯍꯜꯂꯣ ꯍꯂꯣ
ꯍꯜꯂꯣ ꯇꯥꯏꯌꯦ ꯇꯥꯏꯌꯦ ꯇꯥꯕ꯭ꯔꯣ ꯍꯜꯂꯣ
ꯇꯥꯏꯌꯦ ꯇꯥꯏꯌꯦ
ꯍꯦꯜꯂꯣ ꯑꯣ ꯀꯩꯗꯧꯔꯤꯅꯣ
ꯍ ꯀꯥꯏꯌꯦ
ꯁꯛꯁꯥꯔꯦ
ꯐꯦꯟ ꯇꯥꯔꯒ ꯍꯞꯄꯤꯌꯦ
ꯑꯁ ꯌꯥꯝ ꯅꯨꯡꯉꯥꯏꯔ ꯆꯥꯅꯤꯅꯦ
ꯑꯩ ꯑꯦꯁ ꯀꯩꯅꯣ ꯂꯥꯏ ꯏꯁꯇꯥꯏꯜꯁꯦ ꯂꯦꯕꯔ ꯑꯣꯏꯖꯔꯒꯁꯨ ꯍꯤꯡꯕꯒꯤꯗꯤ ꯍꯋꯥꯏ ꯊꯣꯡꯕ ꯆꯥꯔꯒꯁꯨ ꯆꯈꯥꯎꯗꯤ ꯇꯛꯄ ꯌꯥꯗꯦ
ꯆꯈꯥ ꯂꯝꯕꯤꯗ ꯕꯟ ꯕ꯭ꯂꯣꯀꯦꯠ ꯅꯠꯇ꯭ꯔꯥ ꯏꯁꯇ꯭ꯔꯥꯏꯛ ꯇꯧꯔꯁꯨ ꯆꯈꯥꯎꯔꯤ ꯏꯁꯇ꯭ꯔꯥꯏꯛ ꯇꯧꯕ ꯌꯥꯗꯦꯕ ꯅ ꯀ
ꯏꯁꯥꯏꯠ ꯇꯧꯕ ꯌꯥꯗꯦ ꯖ ꯏꯁꯥꯏꯠ ꯇꯧꯧꯕꯗꯖ ꯀꯥꯎꯗ ꯑꯃꯨꯛ ꯀꯦꯟꯈ꯭ꯔꯦ ꯃꯤꯑꯣꯏꯕꯁꯦ ꯅꯣꯛꯅꯤꯡꯗ꯭ꯔꯣ ꯑꯩ ꯁꯣꯝ ꯂꯧꯅꯤꯒꯤꯅꯦ ꯑꯩꯈꯣꯏꯁꯦ ꯚꯥꯏ ꯁꯨꯝ ꯑꯩ ꯅ ꯅꯣꯡꯃꯒꯤ ꯋꯥꯔꯤ ꯈꯔꯅꯤꯑꯕ ꯁꯤꯗ ꯌꯦ ꯏꯟꯖꯤꯟꯁꯦ ꯒꯥꯔꯤꯒ ꯊꯧꯔꯤꯁꯦ ꯁꯤ ꯏꯟꯖꯤꯟꯁꯦ ꯑꯩꯈꯣꯏꯒꯤ ꯄꯦꯇ꯭ꯔꯣꯜꯁꯦ ꯊꯥꯎ ꯈꯤꯇꯪ ꯍꯥꯖꯤꯜꯂꯒ ꯑꯗꯨꯝ ꯌꯥꯅꯁꯤꯜꯂꯤꯅꯤ ꯑ ꯃꯅꯨꯡꯗ ꯌꯥꯎꯕ ꯔꯤꯡ ꯈꯔꯅ ꯑꯗꯨꯝ ꯑꯩꯈꯣꯏꯒꯤ ꯑ ꯃꯣꯕꯂꯤꯟ ꯈꯔ ꯍꯟꯖꯤꯜꯂꯒ ꯆꯦꯜꯍꯜꯂꯤꯅꯦꯕ ꯑꯗꯒꯤ ꯑꯃꯨꯛꯁꯨ ꯅꯩꯈꯥꯔꯛꯏ ꯁꯤ ꯃꯔꯛꯁꯤꯗꯀꯣ ꯀꯟꯅ ꯌꯥꯡꯅ ꯊꯧꯅꯕꯅ ꯃꯥ ꯃꯥꯒꯤ ꯁꯤꯁꯤꯖꯦ꯫ ꯃꯁꯤꯡ ꯈꯪꯉꯩ ꯅꯝꯕꯔꯒꯩꯖꯦ ꯍꯦꯟꯀꯠꯂꯛꯏꯅꯦꯕꯀꯣ ꯑꯩꯈꯣꯏ ꯃꯤꯑꯣꯏꯕꯖꯤꯖꯨ ꯅꯣꯛꯅꯤꯡꯉꯦ ꯆꯥꯛꯀ ꯆꯥꯔꯒ ꯆꯈꯥꯎꯖꯤꯗ ꯑꯃꯨꯛ ꯇꯨꯝꯅꯕ ꯃꯦꯆꯤꯟꯒ ꯌꯥꯎꯔꯤꯅꯦꯕ꯫ ꯃꯁꯥꯅ ꯑꯦꯁꯤꯒ ꯊꯥꯗꯣꯔꯛꯑꯒ ꯏꯅꯔꯖꯤꯒ ꯄꯤꯔꯒ ꯑꯃꯨꯛ ꯍꯤꯡꯍꯜꯂꯤꯅꯦ ꯌꯥꯡꯍꯜꯂꯤꯅꯦ ꯈꯣꯡꯒꯁꯦ ꯊꯥꯡꯍꯜꯂꯤꯅꯦꯕꯀꯣ꯫ ꯁꯤꯗ ꯑꯃꯨꯛ ꯌꯥꯁꯜꯂꯛꯇ꯭ꯔꯤꯖꯦ ꯈꯨꯔꯨ ꯈꯨꯔꯥꯡ꯫ ꯑꯗꯒꯤ ꯁꯤꯡꯂꯤ ꯅꯥꯎꯔꯤ ꯈꯔ ꯑꯃꯨꯛ ꯃꯤꯠ ꯀꯣ ꯕ꯭ꯔꯦꯟ ꯈꯔꯁꯨ ꯁꯂꯥꯠ ꯑꯃꯣꯝ ꯈꯔ ꯀꯥꯎꯔ ꯇꯧꯔꯤꯅꯦꯕ ꯅꯣꯛꯅꯤꯡꯉꯦ ꯃꯤꯑꯣꯏꯕ ꯇꯥꯏ ꯀꯩꯅꯣ ꯆꯥꯛ ꯆꯥꯏꯔꯣ
ꯍꯩꯅꯧ ꯆꯥꯔꯝꯕꯅꯤ꯫
ꯑꯥ꯫
ꯎꯝ ꯑꯦꯝ ꯌꯨꯗ ꯑꯩꯈꯣꯏꯅ ꯍꯩ ꯍꯦꯛꯄ ꯍꯩꯅꯧ ꯃꯌꯥꯝꯗꯣ
ꯑꯁ ꯍꯩꯅꯧꯅꯦ ꯍꯩꯅꯧꯅꯦ ꯕꯣꯔꯥ ꯑꯃ ꯍꯦꯛꯄꯗꯣ꯫ ꯍꯣꯁꯇꯦꯜ ꯅꯝꯕꯔ ꯁꯕꯦꯟꯒꯤꯗ ꯂꯩꯔꯝ ꯉꯩꯗ ꯅꯠꯇ꯭ꯔꯣ꯫ ꯀꯩꯒꯤꯗ ꯑ ꯄꯔꯦꯝꯆꯟꯗ꯭ꯔ ꯕꯥꯏꯒ ꯀꯩꯒ ꯇꯧꯒꯤꯕꯗꯣ꯫
ꯎꯝ꯫
ꯍꯩꯅꯧ ꯇꯈꯠꯇꯅ ꯍꯦꯛꯑ ꯆꯥꯒꯤꯕꯗꯣ꯫ ꯊꯩꯕꯣꯡꯒꯖꯦ ꯍꯦꯛꯉꯒ ꯑꯩ ꯎꯨ ꯀꯥꯔꯒ ꯅꯠ ꯇꯣ ꯊꯩꯕꯣꯡ ꯀꯥꯔꯒ ꯀꯩ ꯍꯦꯛꯄꯗꯣ ꯅꯣꯡ ꯆꯨꯒꯔꯕꯗꯨꯗꯩ ꯕꯨꯡꯒꯥꯔꯤ ꯃꯤꯅꯤꯀꯣ꯫ ꯑꯩꯖꯨ ꯑꯉꯥꯎꯕ ꯃꯤꯅꯤꯅꯥꯕ꯫
ꯊꯩꯕꯣꯡ ꯄꯥꯜ ꯂꯤꯖꯤ ꯀꯔꯝ ꯀꯥꯟꯗꯅꯣ ꯁꯨꯝ ꯀꯥꯟꯗ꯭ꯔꯣ ꯋꯥꯠꯂꯤꯕꯣ꯫
ꯈꯪꯗꯦ ꯑꯩꯖꯨ꯫ ꯀꯪꯀꯥꯟꯗ ꯃꯄꯥꯟ ꯍꯣꯏ ꯁꯨꯝꯀꯥꯟ ꯃꯥꯜꯂꯤ꯫ ꯆꯥꯎ ꯑꯣꯕ ꯊꯩꯕꯣꯡꯖꯤ ꯀꯥꯡꯍꯧ ꯆꯥꯕ ꯊꯤ ꯍꯥꯎ ꯂꯩꯔꯝꯕꯋꯅꯤꯉꯣ꯫
ꯍꯥꯎꯕꯅꯦ꯫
ꯑꯩ ꯍꯣ ꯍꯣꯏ ꯑꯁꯪꯕꯗꯣ, ꯑꯁꯪꯕꯗꯣ ꯃꯥꯒꯤ ꯃꯄ꯭ꯔꯥꯟ ꯌꯥꯎ ꯏꯗꯅ ꯑꯗꯣ ꯃꯅꯨꯡꯗ ꯑꯗꯤ ꯃꯦꯆ ꯃꯨꯜꯂꯛꯀꯟꯗ ꯗꯤ ꯀꯩ ꯇꯧꯋꯤꯗꯅ ꯍꯥꯏꯗꯤ ꯃꯥꯒꯤ ꯃꯅꯥꯡꯒꯨꯝꯕ ꯊꯣꯛꯂꯛꯏꯗꯅ꯫ ꯃꯔꯨ ꯃꯅꯥ ꯊꯣꯛꯂꯛꯑꯦ ꯑꯗꯨꯒ ꯀꯩ ꯇꯧꯕ ꯍꯥꯟꯅꯗꯤ ꯁꯪꯉꯤꯉꯩꯗꯗꯤ ꯀꯥꯛ - ꯀꯥꯛ ꯂꯥꯎꯔꯤꯉꯩꯗ ꯀꯥꯡꯍꯧ ꯆꯥ ꯊꯤ ꯍꯥꯎ ꯂꯩꯔꯝ ꯍꯣꯏ ꯀꯨꯏꯗ꯭ꯔꯤ ꯍꯟꯗꯛ ꯆꯍꯤꯗꯅꯦ ꯑꯩꯅ ꯈꯪꯉꯤꯁꯤ꯫
ꯎꯝ ꯑꯩꯗꯤ ꯈꯪ ꯀꯨꯏꯔꯦ ꯈꯪꯕ ꯀꯨꯏꯔꯦꯗ꯫
ꯑꯣ꯫ ꯈꯪꯗꯦꯅꯦ꯫
ꯆꯥꯛ ꯆꯥꯔꯦ꯫
ꯀꯩ ꯃꯊꯦꯜ ꯇꯧꯔꯒꯦ?
ꯉꯁꯤꯗꯤ ꯑꯩꯅ ꯀꯥꯡꯁꯣꯏ ꯊꯣꯡꯖꯜꯂꯦ꯫
ꯑꯣ ꯍꯥꯎꯕ꯭ꯔꯣ ꯅꯪ ꯀꯥꯡꯁꯣꯏ ꯊꯣꯡꯕ ꯆꯥꯕ ꯏꯌꯥ ꯌꯥꯔꯝꯗꯧ ꯃꯥꯥꯟꯗꯦꯗ ꯅꯪ ꯊꯣꯡꯕꯖꯦ꯫
ꯈꯪꯗꯦ ꯌꯥꯝ ꯍꯥꯎꯋꯦꯗ ꯑꯩꯗꯤ ꯌꯦꯟ ꯂꯩꯔꯥ ꯆꯥꯏ꯫
ꯈꯨꯟꯗꯒꯤ꯫
ꯊꯪꯅꯕ ꯈꯨꯟꯗꯒꯤ꯫
ꯑ ꯑꯗꯨꯝ ꯐꯔꯦꯅꯦ꯫
ꯎꯝ꯫ ꯑꯩ ꯑꯁ ꯚꯥꯏ ꯈꯣꯡ - ꯈꯨꯠꯁꯦ ꯑꯝꯇ ꯌꯥꯗ꯭ꯔꯦꯅꯦ ꯑꯍꯟ ꯑꯣꯏꯁꯤꯜꯂꯛꯄꯩꯔꯥ ꯀꯩꯅꯣ ꯈꯪꯗꯦꯅꯦ꯫
ꯐꯅꯤ ꯅꯥꯀꯥꯟ ꯅ ꯈꯨꯜ ꯑꯃ ꯂꯩꯗꯥꯏꯅꯦ?
ꯑ
ꯁꯟ ꯑꯣꯛꯁꯥꯒ ꯊꯣꯡꯕ ꯌꯥꯏ꯫ ꯑꯩꯗꯤ ꯑꯃꯨꯛ ꯍꯥꯎꯗꯧ ꯃꯥꯜꯂꯤ ꯅꯥ ꯃꯣꯏ ꯑꯦ ꯕꯤꯗꯒ ꯊꯥꯒꯠꯂꯛꯄꯗꯣ꯫
ꯚꯥꯏ ꯑꯩꯗꯤ ꯑꯣꯛ ꯃꯈꯣꯡꯒꯨꯝꯕ ꯁꯟ ꯃꯈꯣꯡꯒꯨꯝꯕ ꯌꯥꯝ ꯆꯅꯤꯡꯉꯦ꯫
ꯑꯣ ꯆꯅꯤꯡꯗꯑꯦ ꯁꯟ ꯃꯈꯣꯡꯗꯤ ꯆꯥꯕꯥ ꯌꯥꯏ꯫ ꯅꯗꯤ ꯃꯀꯣꯛ ꯆꯥꯕ ꯃꯀꯣꯛꯇ ꯆꯥꯗꯗꯤ ꯌꯥꯏ ꯅꯥꯅꯔꯤ ꯃꯤ ꯀꯟꯅ ꯚꯥꯏꯔꯦꯜ ꯑꯗꯒꯤ ꯑꯥ ꯕꯥꯏꯗꯁ ꯍꯥꯏꯕ꯭ꯔꯥ ꯅꯥꯏꯟ
ꯍ ꯍꯧꯖꯤꯛ ꯐꯔꯦ ꯍꯧꯖꯤꯛꯇꯤ ꯀꯩꯁꯨ ꯇꯧꯗ꯭ꯔꯦꯗꯤ ꯍꯥꯏꯕꯅꯤꯗ
ꯍꯧꯖꯤꯛ ꯇꯧꯗꯕꯌꯦ ꯑꯈꯣꯏ ꯁ꯭ꯋꯥꯏꯗꯗꯤ ꯑꯣꯛ ꯌꯣꯟꯅꯔꯤ ꯑꯩ ꯌꯥꯎꯕꯤꯔꯛꯇꯕꯅꯕꯨꯗꯤ ꯑꯥ ꯃꯤ ꯃꯤ ꯁꯔꯨꯛꯍꯨꯖꯦ ꯂꯣꯏꯅ ꯊꯨꯡꯕꯅꯦ ꯑꯗꯣ ꯑꯩ ꯈꯜꯂꯤꯖꯦ ꯌꯥꯎꯄꯤꯔꯛꯇꯕꯗꯪ ꯂꯥꯏ ꯈꯣꯔꯝ
ꯑꯗꯨ ꯌꯥꯎꯕꯤꯔꯛꯇ ꯐꯩ ꯀꯩꯅꯣ ꯇꯧ ꯍꯥꯏ ꯃꯤꯅ ꯍꯥꯏꯕꯗ ꯅꯣꯏꯁꯦ ꯑꯣꯛ ꯂꯥꯏꯅꯥ ꯀꯩꯅꯣ ꯇꯧꯕ ꯍꯥꯏ ꯅꯣꯏꯅ ꯂ ꯑꯣꯛ ꯆꯥꯛ ꯂꯧꯕꯒꯨꯝꯕ ꯃꯐꯝꯁꯤꯡꯗ ꯃꯊꯣꯡ ꯑꯃꯝ ꯈꯪꯗꯕꯗꯤ ꯄꯨꯂ ꯂꯧ ꯂꯧꯁꯤꯟꯕꯗꯣ ꯍꯥꯏ ꯃꯣꯏꯅ ꯀꯔꯤ ꯍꯥꯏ ꯂꯨꯈꯛ ꯍꯥꯏꯗꯤ ꯇꯧꯕ ꯀꯥꯏ ꯀꯥꯏꯗꯒꯤ ꯑꯅꯥꯕ ꯆꯥꯏꯁꯨ ꯈꯪꯗꯦ ꯑꯣꯛ ꯑꯅꯥꯕ ꯆꯥꯏꯁꯨ ꯈꯪꯗꯦ ꯆꯥꯏ ꯍꯥꯏꯁꯨ ꯈꯪꯗꯦ ꯑꯗꯨꯃꯥꯏꯅ ꯇꯧꯕ ꯑꯥ ꯆꯟꯕꯩꯅꯤ ꯍꯥꯏ
ꯑ ꯑꯣꯛ ꯑꯅꯥꯕ ꯌꯣꯟꯕꯩꯩꯔ ꯈꯪꯗꯦ ꯑꯣꯛ ꯌꯥꯝ ꯍꯣꯡꯉꯦ ꯍꯥꯏ ꯍꯣꯡꯕ꯭ꯔꯣ
ꯍꯣꯡꯗꯦꯗ ꯈꯪꯗꯦ ꯑꯩ ꯑꯣꯛ ꯆꯥꯗꯕꯗꯤ ꯀꯨꯏꯔꯦ ꯁꯥꯒꯠꯂꯛꯄꯗꯒꯤ ꯑꯗꯣ ꯑꯩꯅ ꯆꯥꯕꯗꯗꯤ ꯑꯩꯅ ꯆꯥꯕꯗꯣ ꯀꯔꯝꯀꯥꯟꯗꯅꯣ ꯃꯦ ꯍꯧꯖꯤꯛ ꯖꯨꯟꯅꯤꯀꯣ ꯍꯟꯗꯛ ꯊꯥꯒꯤ ꯑꯣꯛ ꯆꯥꯗ꯭ꯔꯤꯌꯦ ꯀꯩꯅꯣ ꯇꯧꯋꯦ ꯍꯟꯗꯛ ꯊꯥꯏ ꯑꯣꯛ ꯂꯩꯔꯒꯕꯨꯛ ꯆꯥꯗ꯭ꯔꯤ ꯃꯥꯂꯦ ꯅꯥꯕ ꯍꯟꯗꯛ ꯊꯥꯒꯤ ꯑꯗꯣ ꯂꯨꯄꯥ ꯑꯩꯅ ꯃꯃꯥꯡ ꯂꯩꯕꯗ ꯂꯨꯄꯥ ꯆꯥꯝꯔꯤ ꯌꯥꯡꯈꯩ ꯑꯗꯨꯃꯥꯏꯅ ꯄꯤꯌꯦꯕ ꯃꯦ ꯗ ꯂꯩꯕꯗ
ꯑꯥ
ꯎꯝ ꯑꯗꯣ ꯍꯧꯖꯤꯛ ꯍꯧꯖꯤꯛꯁꯨ ꯑꯗꯨꯃꯥꯏꯅ ꯄꯤꯔꯝꯅꯤꯗ ꯈꯪꯗꯦ ꯁꯥꯔꯛꯑꯗꯤ ꯁꯥꯒꯠꯂꯛꯑꯗꯤ ꯑꯗꯨꯝ ꯍꯣꯡꯗꯔꯛꯏꯗꯅ ꯑꯣꯛꯇꯤ
ꯍꯣꯏ
ꯎꯝ ꯕꯥꯏ ꯅꯪ ꯈꯣꯡ ꯅꯥꯝꯃ ꯈꯣꯡ ꯅꯥꯝꯃ ꯈꯛꯅ ꯐꯝꯕꯗꯣ ꯉꯝꯕ꯭ꯔꯥ ꯑꯈꯣꯏ ꯐꯝꯊꯔꯛꯄꯗꯀꯣ ꯈꯣꯡ ꯑꯃ ꯇꯤꯡ ꯑꯣ ꯈꯣꯡ ꯅꯥꯝꯃ
ꯑꯩ ꯖꯣꯅꯥꯁꯇꯤꯛ ꯖꯣꯅꯥꯁꯇꯤꯛ ꯕꯣꯏꯅꯤ ꯉꯝꯃꯤ ꯀꯩꯅꯣ
ꯑꯁꯦꯡꯕ ꯉꯝꯕ꯭ꯔꯥ
ꯍꯦꯔꯣꯅꯤ ꯑꯩꯗꯤ ꯍꯦꯔꯣꯅꯤ
ꯑꯦꯛꯁꯔꯁꯥꯏꯖ ꯇꯧꯔ ꯂꯩꯔꯅꯤ ꯇꯨ ꯇꯦꯛꯈꯤꯅꯤ ꯑꯣ ꯁꯕꯥꯟ
ꯍꯦꯍꯦꯍꯦꯍꯦ ꯄꯩꯅꯥꯗꯤ ꯉꯝꯗꯧ ꯃꯥꯥꯟꯗꯦ ꯅꯥꯕ ꯌꯦꯠꯇ ꯉꯝ
ꯆꯥꯕ ꯃꯥꯟ
ꯑꯣꯏ ꯍꯦꯍꯦ ꯑꯩ ꯍꯛꯆꯥꯡꯅꯤ ꯀꯔꯤ ꯇꯧꯔ ꯀꯔꯤ ꯆꯥ ꯊꯥꯒꯠꯍꯟꯒꯗꯕꯅꯣ ꯈꯪꯗ꯭ꯔꯦꯅꯦ
ꯎꯝ
ꯎ ꯇꯤ ꯏ ꯎꯇꯤ ꯁꯣꯗꯥ ꯕꯥꯏꯒꯞ ꯀꯨꯝꯕ ꯈꯔ ꯆꯥꯔꯒ ꯑꯃꯨꯛ ꯈꯔ ꯀꯥꯝꯈꯠꯂꯛꯅꯤ ꯅꯠꯇꯔꯒꯅ ꯅꯥꯏꯇꯔꯣꯖꯦꯟ ꯈꯔ ꯀꯥꯝꯖꯤꯟꯖꯤꯔꯣ?
ꯈꯪꯗꯦꯅꯦ ꯀꯥꯝꯖꯟꯖꯤꯔꯥ ꯚꯥꯏ ꯑꯦꯝ ꯌꯨ ꯃꯅꯨꯡꯗ ꯐꯥꯝ ꯇꯧ ꯌꯥꯔꯗꯤ
ꯑꯣꯖꯥ ꯂꯣꯀꯦꯟꯗ꯭ꯔꯣꯗ ꯍꯥꯏꯅꯧꯋꯣ꯫
ꯉꯥꯅꯨ ꯂꯣꯏꯁꯟꯕ ꯚꯥꯏ ꯑꯁ ꯍꯥꯏꯗꯤ ꯍꯣꯁꯇꯦꯜ ꯃꯌꯥꯝꯗꯨꯗꯒꯤ ꯆꯥꯛꯂ ꯈꯥꯛ ꯂꯧꯔꯕ ꯎꯅꯥ ꯋꯥꯅꯥ ꯃꯌꯥꯝꯗꯣ ꯃ ꯆꯥꯖꯔ ꯄ ꯋꯥ ꯀꯔꯣꯄꯇꯤ ꯎꯝ
ꯑꯈꯣꯏꯅꯤ ꯉꯥꯡꯅꯩꯖꯦ ꯃꯤꯅꯒ ꯇꯥꯔꯗꯤ ꯀꯔꯤ ꯍꯥꯏꯅꯤ ꯍꯥꯏꯕ ꯅꯣꯛꯐꯦꯠ ꯅꯣꯛꯐꯦꯠ ꯈꯔ ꯇꯧꯔꯒꯅꯦꯕ ꯇꯥꯗꯣꯏꯁꯦ
ꯑꯦ ꯑꯗꯨ ꯍꯥꯏꯔꯒꯉꯣ ꯀꯔꯤꯒꯤ ꯑꯣꯏ ꯃꯥꯜꯂꯦ ꯑꯥꯗ ꯍꯣꯏꯇꯦꯜ ꯂꯩꯍꯧꯕ ꯀꯥꯡꯉꯨ ꯉꯩꯗꯨꯅꯒ ꯍꯥꯏꯔꯤ ꯉ ꯆꯠꯂꯨꯕꯀꯥꯟꯗ ꯑꯁ ꯂꯥꯛ ꯅꯥꯀꯟꯖꯤꯗ ꯍꯧꯔꯤꯕ ꯇꯦꯕꯣ ꯃꯌꯥꯝ ꯑꯗꯒꯤ ꯄꯥꯡꯈꯣꯛ ꯃꯌꯥꯝ ꯄꯤꯖꯔꯒ ꯅꯣꯏ ꯈꯜꯂꯗꯤ ꯌꯥꯌꯤ ꯏꯗꯣ
ꯀꯩ ꯀꯩ ꯀꯩꯅꯣ ꯅꯣꯢꯍꯟꯗꯣꯢꯁꯦ
ꯑꯣ
ꯑꯣ
ꯃꯖꯥ ꯇꯍꯧꯗꯤꯟ
ꯎ
ꯊꯦꯟꯅ ꯍꯥꯎꯔꯤꯒꯦ ꯍꯧꯖꯤꯛꯁꯤꯕꯣ
ꯁꯤꯗ ꯍꯥꯏꯗꯤ ꯌꯦꯟꯒꯨꯝꯕ ꯑꯣꯛꯀꯨꯝꯕ ꯁꯟꯒꯨꯝꯕ ꯉꯥꯅꯨꯒꯨꯝꯕꯅꯤ ꯍꯥꯎꯋꯦ
ꯃꯤꯑꯣꯏꯕꯅ ꯆꯥꯟꯅꯗꯕ ꯏꯟꯖꯥꯡꯅꯤꯅꯦ ꯅꯪ ꯆꯥꯗꯣꯏꯁꯤꯗꯤ
ꯃꯥꯅꯦ
ꯑꯦꯂꯦꯟꯅꯤꯅꯦ ꯅꯪ ꯑꯗꯨꯗꯤ ꯑꯦꯂꯦꯟ
ꯑꯦꯂꯦꯟ ꯑꯣꯏꯕꯩꯔ ꯈꯪꯗꯦꯅꯦ
ꯑꯦꯂꯦꯟꯂ ꯑꯦꯂꯦꯛꯁꯥ ꯑꯦꯂꯤꯁ ꯗ ꯀꯩꯅꯣꯝ ꯑꯣꯏꯗꯣꯏꯅꯤꯅ ꯅꯩ
ꯎꯝ
ꯑꯧꯕꯨꯛꯁꯥꯁꯦ ꯆꯥꯕ ꯆꯠꯂꯨꯁꯦꯃꯦ ꯑꯩ ꯅꯣꯡꯃ ꯂꯥꯛꯀꯦꯃꯦ ꯑꯗꯨꯗꯣ ꯅꯪ ꯈꯪ ꯎꯝ ꯃꯍꯧꯁꯥꯅꯦ ꯑꯗꯣ ꯑꯣꯛꯁꯥ ꯊꯣꯡꯕꯗꯣ ꯈꯪꯕ꯭ꯔꯥ
ꯈꯪꯉꯦ ꯅꯪꯅ ꯍꯥꯏꯅꯁꯦ ꯁꯤ ꯍꯣꯏ ꯈꯪꯉꯤ ꯈꯪꯉꯤ ꯂꯥꯛꯑꯣ ꯂꯥꯛꯑꯣ ꯇꯥꯡꯉꯤꯅꯦ ꯃꯣꯏ ꯁꯥꯒꯗꯣ ꯍꯧꯖꯤꯛꯇꯤ ꯐꯦꯃꯁ ꯍꯥꯏꯗꯤ ꯀꯩꯅꯣ ꯐꯥꯎꯔꯛꯑꯕꯅꯤꯅ ꯈꯪꯕ꯭ꯔꯥ
ꯑꯥ
ꯍꯧꯖꯤꯛꯇꯤ ꯐꯥꯎꯒꯠꯂꯛꯑꯕꯅꯤꯅ ꯀꯩꯅꯣ ꯇꯧꯋꯦꯕ ꯂꯨꯄꯥ ꯌꯥꯡꯈꯩꯒ ꯇꯝꯗ꯭ꯔꯦꯕ
ꯏꯁ ꯕꯣꯝ ꯂꯪꯁꯤꯟꯗꯣꯏꯅꯦ ꯌꯦꯡꯉꯣ
ꯎꯝ ꯍꯤꯟꯖꯥꯡꯗꯣ ꯃꯈꯜ ꯃꯌꯥꯝ ꯂꯩꯌꯦꯕ ꯚꯥꯏ
ꯍꯥꯏꯗꯤ ꯕꯣꯝ ꯍꯥꯏꯗꯤ ꯀꯔꯤꯝ ꯅꯠꯇꯦꯀꯣ ꯚꯥꯏ ꯋꯥꯈꯜ ꯂꯥꯟ ꯈꯟꯒꯤꯅꯤ ꯌꯣꯡꯆꯥꯛ ꯃꯔꯨꯅꯤꯀꯣ ꯃꯩ ꯇꯩꯒꯤꯗꯤ ꯑꯩꯅ ꯍꯥꯏꯁꯦ ꯌꯣꯡꯆꯥꯛ ꯃꯔꯨꯅꯤꯀꯣ ꯑꯔꯥꯟꯕꯗ ꯑꯃꯨꯛ ꯈꯟꯈꯤꯅꯤ
ꯀꯩꯅꯣꯗꯣ ꯑꯣꯛꯀꯨꯝꯕ ꯍꯥꯏꯗꯤ ꯑꯣꯛ ꯁꯥꯥ ꯂꯩꯔꯦ ꯑꯣꯛ ꯃꯅꯨꯡꯁꯥ ꯂꯩꯔꯅꯤ ꯑꯣꯛ ꯃꯀꯣꯛ ꯂꯩꯔꯅꯤ ꯃꯁꯥꯗꯨ ꯂꯩꯔꯅꯤ ꯑꯣꯛ ꯈ ꯗ ꯑꯍꯨꯝ ꯂꯩꯔꯕ
ꯑꯥ
ꯑꯗꯨꯗꯒꯤ ꯁꯟ ꯃꯅꯨꯡꯁꯥ ꯑꯦ ꯁꯟ ꯃꯅꯨꯡꯁꯥꯁꯨ ꯌꯥꯎ ꯌꯥꯎ ꯃꯥꯜꯂꯦ ꯁꯟ ꯃꯅꯨꯡꯁꯥ ꯑꯗꯒꯤ ꯀꯩꯅꯣ ꯌꯦꯟ ꯊꯣꯡꯕ ꯂꯩꯔꯦꯀꯣ ꯑꯗꯨ ꯍꯤꯟꯖꯥꯡꯗꯣ ꯃꯔꯤ ꯃꯉꯥ ꯑꯗꯨꯝ ꯁꯨꯏꯗꯅ ꯑꯗꯨꯗꯣ ꯑꯈꯣꯏꯗꯤ ꯚꯥꯏ ꯆꯥꯕ ꯍꯥꯏꯗꯤ ꯁꯨꯝ ꯃꯊꯦꯜꯁꯤ ꯂꯣꯏ ꯁꯨꯅ ꯆꯥꯅꯤꯡꯉꯤꯅ ꯋꯥꯔꯤ ꯃꯊꯦꯜ ꯇꯔꯨꯛ ꯂꯩꯔꯁꯨ ꯂꯨꯄꯥ ꯌꯥꯡꯈꯩ ꯌꯥꯡꯈꯩꯒꯤ ꯇꯔꯨꯛꯇꯨ ꯂꯧꯔꯗꯤ ꯐꯩꯅ ꯃꯣꯏ ꯂꯨꯄꯥ ꯆꯥꯝꯃꯗꯩ ꯃꯈꯥ ꯇꯥꯗꯦ ꯏꯁꯨ ꯏꯀꯥꯏ ꯍꯥꯏꯕ
ꯑꯁ ꯆꯥꯃꯁꯦ ꯌꯥꯝ ꯄꯤꯕ꯭ꯔꯣ
ꯄ꯭ꯂꯦꯠ ꯑꯃꯗ ꯃꯆꯥ ꯑꯃꯒ ꯄꯤꯕꯤꯗꯨ ꯇꯧꯕ꯭ꯔꯕ
ꯅꯠꯇꯦ ꯑꯗꯨꯕꯨꯗꯤ ꯑꯗꯨꯝ ꯄꯂ꯭ꯦꯠꯄꯨꯗꯤ ꯆꯥꯎꯕꯅꯤ ꯗꯨꯝ
ꯑ
ꯆꯖꯦ ꯂꯥꯎꯅꯦ ꯅꯪꯗ ꯂꯥꯎꯅꯦ
ꯂꯥꯛꯀꯦ ꯂꯥꯛꯀꯦ ꯍꯣ ꯐꯔꯦ ꯑꯗꯨ ꯗꯤ ꯑꯩ ꯂꯥꯛꯄ ꯀꯥꯟꯗ ꯍꯥꯏꯔꯛꯑꯒꯦꯀꯣ
ꯍꯥꯏꯔꯛꯑꯣ ꯍꯥꯏꯔꯣ ꯎꯝ ꯊꯝ ꯊꯝ ꯑꯝ